ꯍꯂꯣ ꯏꯆꯦꯇ ꯥꯕ꯭ꯔꯣ
ꯑꯥꯎ ꯇꯥꯏꯌꯦ ꯀꯩꯅꯣ ꯅꯪꯕꯨ ꯉꯥꯅꯨꯒꯤ ꯃꯆꯤꯟꯖꯥꯛ ꯊꯥꯔꯝꯃꯤꯔꯣ
ꯍꯣꯏ ꯍꯣꯏ ꯍꯥꯏꯗꯤ ꯑꯩꯒꯤ ꯉꯥꯅꯨ ꯈꯔ ꯑꯩꯅ ꯌꯨꯝꯗ ꯁꯨꯝ ꯇꯦꯛ ꯇꯦꯛ ꯂꯣꯏꯖꯕꯗꯣ ꯑꯗꯨꯁꯤꯡꯗꯨ ꯒꯤ ꯑꯩꯁꯦ ꯃꯆꯤꯟꯖꯥꯛ ꯀꯩ ꯀꯩ ꯁꯨꯝ ꯅꯨꯡꯗꯥꯡ ꯋꯥꯏꯔꯝꯒꯤ ꯍꯥꯞꯄꯤꯔꯝꯃꯤꯅꯦ
ꯑꯗꯨꯅꯦ ꯍꯥꯏꯗꯤ ꯐꯣꯟꯗꯣ ꯅꯪꯅ ꯇꯥꯔꯛꯄꯒ ꯑꯩꯅ ꯑꯣꯀ ꯀꯗꯨ ꯍꯥꯏꯗꯤ ꯉꯅꯨꯃ ꯈꯣꯟꯅꯤꯀꯥꯗꯣ ꯌꯥꯝꯅ ꯍꯧꯅ ꯇꯥꯏꯌꯦꯕ ꯅꯪꯒꯤ ꯑꯥꯅꯨꯃꯨꯛ ꯀꯌꯥ ꯉꯥꯅꯨ ꯀꯌꯥ ꯂꯣꯏꯔꯤꯒꯦ
ꯑꯁ ꯏꯆꯦꯒꯤꯁꯦ ꯍꯥꯏꯗꯤ ꯍꯥꯟꯅꯗꯤ ꯑꯩꯅ ꯕꯖꯥꯔꯗꯒꯤ ꯍꯥꯏꯗꯤ ꯃꯉꯥ ꯇꯔꯨꯛ ꯑꯃꯨꯛ ꯂꯥꯕꯒꯨꯝ ꯑꯃꯨꯛ ꯨꯨ ꯉꯥꯅꯨꯁꯦ ꯁꯨꯃꯥꯏꯅ ꯨꯔꯥ ꯆꯨꯔꯥ ꯈꯔ ꯂꯩꯔꯒ ꯂꯣꯏꯕꯁꯦ ꯍꯧꯕꯅꯦꯕ ꯑꯗꯨꯗꯨꯒ ꯑꯗꯨꯝ ꯆꯥꯎꯔꯛꯑꯒ ꯍꯥꯏꯗꯤ ꯃꯆꯥꯗꯣ ꯃꯣꯏꯗꯤ ꯀꯣꯛꯄ ꯃꯇꯝꯗ ꯍꯥꯏꯗꯤ ꯇꯔꯥ ꯇꯔꯥꯗꯒꯤꯗꯤ ꯑꯗꯨꯝ ꯈꯔꯗꯤ ꯍꯦꯜꯂꯦ ꯇꯔꯥꯅꯤꯊꯣꯏ ꯇꯔꯥꯃꯥꯊꯣꯏ ꯁ꯭ꯋꯥꯏꯗꯗꯒꯤꯗꯤ ꯑꯗꯨꯝ ꯀꯩꯅꯣ ꯇꯧꯗꯦꯕ ꯇꯥꯗꯦꯕ ꯑꯗꯨꯗꯨꯅ ꯑꯗꯨꯃꯥꯏꯅ ꯀꯣꯛꯑꯕꯅꯤꯅ ꯑꯗꯩ ꯃꯣꯏꯒꯤ ꯀꯣꯟꯕ ꯃꯇꯝꯗ ꯍꯥꯏꯗꯤ ꯌꯦꯔꯨꯝ ꯃꯥꯕꯅ ꯑꯩꯈꯣꯏ ꯃꯆꯥ ꯑꯣꯟꯕ ꯉꯝꯗꯕꯁꯦ ꯁꯤꯁꯨ ꯑꯗꯨꯝ ꯑꯅꯤ ꯑꯍꯨꯝ ꯈꯥꯏꯗꯣꯛꯈ꯭ꯔꯒ ꯑꯗꯨꯝ ꯅꯤꯄꯥꯟ ꯃꯥꯄꯜꯃꯨꯛꯇꯤ ꯑꯗꯨꯝ ꯏꯁꯣꯏ ꯁꯣꯏꯗꯅ ꯑꯗꯨꯝ ꯀꯣꯛꯑꯦꯕ ꯑꯗꯨꯗꯨꯅ ꯑꯗꯨꯝ ꯑꯗꯨꯃꯥꯏꯅ ꯃꯊꯪ ꯃꯊꯪ ꯃꯊꯪ ꯃꯊꯪ ꯇꯧꯔꯛꯄꯗꯨꯅ ꯑꯁ ꯍꯧꯖꯤꯛꯇꯤ ꯑꯗꯨꯝ ꯌꯥꯝꯃꯦ ꯍꯥꯏꯗꯤ ꯉꯥꯅꯨ ꯀꯨꯟꯒꯤ ꯃꯊꯛꯇ ꯂꯩꯔꯦ ꯑꯗꯒꯤ ꯒꯤ ꯑꯩꯈꯣꯏꯅ ꯂꯣꯏꯅꯃꯛꯁꯨ ꯍꯦꯛ ꯂꯣꯏꯕꯗꯣ ꯉꯝꯗꯕꯅꯤꯅ ꯍꯥꯏꯗꯤ ꯑꯩꯒꯤꯁꯤꯒꯤ ꯖꯒꯥꯗꯣ ꯆꯥꯎꯕꯨꯗꯤ ꯈꯔ ꯆꯥꯎꯋꯦ ꯑꯗꯨ ꯑꯣꯏꯔꯒ ꯖꯨ ꯃꯌꯥꯝ ꯑꯃꯗꯤ ꯆꯥꯎꯗꯕꯅꯤꯅ ꯑꯗꯨꯅ ꯑꯩꯈꯣꯏꯅ ꯍꯥꯏꯗꯤ ꯉꯥꯅꯨ ꯃꯆꯥꯁꯦ ꯑꯣꯜꯂꯛꯄ ꯀꯥꯟꯗ ꯈꯔ ꯈꯔꯁꯨ ꯕꯖꯥꯔꯗ ꯄꯨꯊꯣꯛꯑꯒ ꯍꯥꯏꯗꯤ ꯃꯣꯏ ꯌꯣꯟꯕ ꯃꯤꯁꯤꯡꯗ ꯈꯔ ꯈꯔꯁꯨ ꯊꯥꯗꯣꯛꯑꯦ ꯑꯗꯣ ꯏꯆꯦꯕꯨ ꯍꯧꯖꯤꯛ ꯀꯩꯗꯧꯕꯤꯔꯝꯃꯤꯅꯣ
ꯑꯣ ꯑꯩꯁꯦ ꯅꯪꯉꯣꯟꯗ ꯅꯪꯒꯤ ꯉꯥꯅꯨ ꯀꯩꯀꯥ ꯂꯣꯏꯕꯗꯣ ꯑꯗꯨꯗ ꯍꯥꯏꯗꯤ ꯑꯩꯈꯣꯏꯒꯤ ꯑ ꯑ ꯏꯈꯨꯔꯥ ꯑꯃ ꯍꯥꯏꯗꯤ ꯅꯥꯕ ꯕꯥ ꯑꯗ ꯃꯥꯗꯣ ꯉꯥꯅꯨ ꯃꯨꯔꯨꯝ ꯆꯥꯅꯤꯡꯉꯦꯅ ꯍꯥꯏꯕ ꯑꯗꯨꯗ ꯍꯥꯏꯗꯤ ꯅꯪꯒꯤꯗꯣ ꯉꯥꯅꯨ ꯃꯔꯨꯝ ꯑꯀꯣꯛꯄ ꯂꯩꯔꯤꯕ꯭ꯔꯥ ꯀꯃꯥꯏꯅ ꯇꯧꯒꯦꯅ ꯍꯪꯉꯛꯀꯦꯅ ꯇꯧꯅꯤ ꯑꯗꯣ ꯍꯥꯏꯗꯤ ꯉꯥꯅꯨ ꯃꯔꯨꯝ ꯌꯣꯟꯒꯗꯕꯒ ꯂꯩꯔꯤꯕ꯭ꯔꯣ
ꯑꯣ ꯏꯆꯦ ꯉꯥꯅꯨ ꯃꯔꯨꯝꯗꯤ ꯑꯁ ꯇꯥꯥꯟ ꯆꯞ ꯆꯥꯔꯦ ꯍꯥꯏꯗꯤ ꯉꯥꯅꯨ ꯃꯔꯣꯝꯁꯦ ꯀꯣꯛꯄ ꯂꯣꯏꯈꯒꯔꯒ ꯍꯥꯏꯗꯤ ꯀꯣꯟꯈ꯭ꯔꯒꯗꯤ ꯑꯃꯨꯛ ꯂꯧꯊꯣꯛꯄꯁꯦ ꯑꯃꯨꯛ ꯐꯔꯛ ꯇꯥꯏꯌꯦꯕꯀꯣ ꯑꯗꯣ ꯍꯧꯖꯤꯛ ꯍꯧꯖꯤꯛ ꯁꯦ ꯍꯥꯏꯗꯤ ꯀꯣꯟꯗꯤ ꯀꯟꯇ꯭ꯔꯤ ꯀꯣꯛꯄꯕꯨꯗꯤ ꯍꯧꯕ ꯑꯅꯤ ꯑꯍꯨꯝ ꯌꯥꯎꯔꯦ ꯑꯁ ꯑꯗꯨꯗꯤ ꯇꯥꯟꯁꯦ ꯆꯞ ꯆꯥꯔꯦ ꯏꯆꯦꯒꯤ
ꯑꯗꯣ ꯑꯩꯁꯦ ꯍꯥꯏꯗꯤ ꯉꯥꯅꯨ ꯃꯔꯨꯝꯁꯦ ꯃꯣꯏꯗ ꯈꯔ ꯑꯃ ꯄꯤꯈꯒ ꯑꯩꯁꯨ ꯑꯃꯅꯤ ꯍꯥꯏꯗꯤ ꯈꯔꯗꯤ ꯆꯥꯅꯤꯡꯉꯦꯕ ꯑꯗꯨꯅ ꯉꯥꯅꯨꯁꯦ ꯃꯔꯨꯝ ꯇꯔꯥꯃꯉꯥꯒꯨꯝꯕꯗꯤ ꯌꯥꯔꯣꯏꯗ꯭ꯔꯣ
ꯑꯁ ꯌꯥꯏꯌꯦ ꯏꯆꯦ ꯑꯗꯨꯗꯤ ꯑꯗꯨꯝ ꯁꯨꯅꯤꯕ ꯏꯆꯦꯅ ꯍꯥꯏꯔꯤꯕ ꯃꯁꯤꯡꯗꯣ
ꯑꯥ
ꯑꯗꯨꯅꯤ ꯏꯆꯦ ꯍꯥꯏꯗꯤ ꯌꯦꯟ ꯃꯔꯨꯝꯒ ꯉꯥꯅꯨ ꯃꯔꯨꯝꯒꯁꯤꯗꯤ ꯑꯗꯨꯝ ꯈꯔꯗꯤ ꯈꯦꯠꯅꯩꯗꯅ ꯀꯥꯅꯨ ꯃꯔꯝꯁꯤꯅ ꯑꯗꯨꯝ ꯍꯥꯏꯗꯤ ꯆꯥꯎꯕꯁꯨ ꯍꯦꯜꯂꯦ ꯑꯗꯒꯤ ꯌꯥꯝꯅ ꯊꯣꯛꯄꯁꯨ ꯍꯦꯜꯂꯦ ꯑꯗꯣ ꯏꯆꯦꯅ ꯄꯥꯝꯕꯤꯔꯤꯕ ꯃꯁꯤꯡꯗꯣ ꯑꯗꯨꯝ ꯑꯩ ꯊꯝꯖꯔꯝꯒꯦ ꯏꯆꯦꯅ ꯅꯣꯡꯃ ꯑꯗꯨꯝ ꯌꯥꯕꯀꯥꯟꯗ ꯑꯗꯨꯝ ꯀꯣꯏꯊꯣꯛꯄꯤꯔꯛꯑꯣ ꯉꯍꯥꯛꯇꯪ
ꯑꯣ ꯍꯣꯏ ꯌꯥꯏꯌꯦꯦ ꯑꯗꯨꯁꯨ ꯑꯗꯣ ꯍꯥꯏꯗꯤ ꯑꯗꯣ ꯑꯃꯗ ꯀꯌꯥ ꯀꯌꯥꯃꯨꯛꯀ ꯑꯗꯨꯃꯥꯏꯅꯗꯤ ꯆꯤꯡꯅꯤ ꯍꯥꯏꯗꯤ ꯃꯥꯒꯤ ꯉꯥꯅꯨ ꯃꯔꯨꯝ ꯃꯃꯜ ꯍꯥꯏꯗꯤ ꯌꯦꯔꯨꯝꯒꯨꯝꯕꯗꯨꯗꯤ ꯇꯔꯥ ꯇꯔꯥꯒꯨꯝꯕ ꯑꯗꯨꯃꯥꯏꯅ ꯄꯤꯗꯅ ꯑꯗꯣ ꯍꯥꯏꯗꯤ ꯉꯥꯅꯨ ꯃꯔꯨꯝꯒꯨꯝꯕꯁꯤꯅ ꯍꯥꯏꯗꯤ ꯂꯨꯄꯥ ꯀꯌꯥ ꯀꯌꯥꯃꯨꯛꯁꯤꯡ
ꯑꯣ ꯑꯗꯣ ꯉꯥꯅꯨ ꯃꯔꯨꯝꯁꯦ ꯍꯥꯏꯗꯤ ꯇꯔꯥ ꯇꯔꯥꯗꯤ ꯍꯧꯖꯤꯛꯇꯤ ꯍꯥꯏꯕꯗꯤ ꯌꯦꯟꯒꯤ ꯃꯔꯨꯝ ꯌꯦꯔꯨꯝꯁꯤ ꯐꯥꯎꯗ
ꯑꯗꯨꯅꯦ ꯑꯩꯅ ꯑꯩꯅ ꯍꯣꯏ ꯍꯣꯏ ꯑꯩꯅ ꯍꯥꯏꯕꯅꯦ ꯍꯥꯏꯗꯤ ꯌꯦꯟꯒꯤꯔꯨꯝ ꯌꯦꯟꯒꯤꯔꯨꯝ ꯍꯥꯏꯕꯁꯤꯐꯧ ꯌꯨꯝꯗ ꯀꯣꯛꯄ ꯅꯠꯇꯕ ꯍꯥꯏꯗꯤ ꯗꯨꯀꯥꯟꯒꯤꯔꯨꯝ ꯍꯥꯏꯗꯤ ꯑꯁꯣꯝ ꯂꯣꯝꯗꯒꯤ ꯄꯨꯁꯤꯜꯂꯛꯄꯁꯤꯐꯧꯗ ꯂꯨꯄꯥ ꯇꯔꯥ ꯆꯁꯤꯡꯉꯦꯗꯅ ꯍꯧꯖꯤꯛꯇꯤ ꯑꯗꯨꯗꯨꯅ ꯍꯥꯏꯗꯤ ꯍꯥꯏꯗꯤ ꯉꯥꯅꯨ ꯃꯔꯨꯝꯗꯨꯅ ꯂꯨꯄꯥ ꯀꯌꯥ ꯀꯌꯥꯃꯨꯛ ꯆꯁꯤꯡꯗꯣꯏꯅꯣ ꯍꯥꯏꯗꯤ ꯂꯨꯄꯥ ꯀꯨꯟꯊ꯭ꯔꯥ ꯄꯤꯕ꯭ꯔꯥ ꯅꯠꯇ꯭ꯔꯒꯅ ꯂꯨꯄꯥ ꯀꯨꯟꯅ ꯑꯗꯨꯃꯥꯏꯅ ꯆꯤꯡꯕ꯭ꯔꯥ ꯑꯗꯨꯗꯣ ꯑꯗꯨꯝ ꯍꯥꯏꯔꯛꯑꯣ
ꯑꯣ ꯏꯆꯦꯗꯣ ꯑꯩꯈꯣꯏꯒꯤ ꯑꯣꯏꯅꯗꯤ ꯍꯥꯏꯗꯤ ꯌꯨꯝꯗ ꯀꯣꯛꯄꯅꯤꯅ ꯑꯗꯒꯤ ꯑꯩꯈꯣꯏꯅ ꯌꯥꯝ ꯀꯟꯅꯁꯨ ꯌꯣꯟꯗꯕꯅꯤꯅ ꯀꯩꯅꯣ ꯆꯞ ꯆꯥꯕꯤ ꯍꯥꯏꯕꯕꯨꯗꯤ ꯂꯩꯇ꯭ꯔꯦ ꯑꯗꯣ ꯑꯩꯈꯣꯏꯒꯤ ꯂꯩꯀꯥꯏꯒꯤ ꯑꯉꯥꯡꯁꯤꯡꯅ ꯐꯥꯗꯣꯛꯀ ꯁꯨꯝ ꯆꯥꯅꯤꯡꯉꯦꯅꯒ ꯈꯔ ꯈꯔ ꯑꯃ ꯑꯅꯤ ꯑꯃ ꯑꯅꯤ ꯂꯧꯕ ꯂꯥꯛꯑꯦ ꯑꯗꯨꯗꯕꯨꯗꯤ ꯑꯩꯅ ꯅꯨꯡꯉꯥꯏ ꯇꯇꯥꯗꯅ ꯍꯥꯏꯗꯤ ꯀꯨꯟ ꯀꯨꯟꯃꯨꯛꯇꯪ ꯁꯥꯔꯦꯕꯀꯣ ꯑꯗꯣ ꯑꯗꯨꯝ ꯆꯦꯅ ꯂꯧꯕꯅꯤꯅ ꯏꯆꯦꯒꯤꯗꯨꯅ ꯑꯃꯨꯛꯀ ꯍꯦꯛ ꯑꯩꯅ ꯈꯔ ꯌꯦꯡꯉꯒ ꯍꯥꯏꯗꯤ ꯇꯔꯥꯇꯔꯦꯠ ꯇꯔꯥꯇꯔꯦꯠꯂ ꯍꯣꯏ ꯑꯗꯨꯃꯥꯏꯅ ꯑꯗꯨꯝ ꯌꯦꯡꯅꯔꯒ ꯑꯗꯨꯝ ꯄꯥꯔꯁꯦ
ꯍꯣꯏ ꯌꯥꯏꯌꯦꯦ ꯅꯪꯒꯤ ꯉꯥꯅꯨꯗꯣ ꯍꯥꯏꯗꯤ ꯆꯥꯕ ꯌꯥꯕ ꯉꯥꯅꯨꯁꯨ ꯀꯌꯥꯝ ꯌꯥꯎꯔꯤꯒꯦ
ꯌꯥꯎꯋꯦ ꯏꯆꯦ ꯍꯥꯏꯗꯤ ꯑꯩꯒꯤꯁꯦ ꯀꯨꯟꯒꯤ ꯃꯊꯛꯇ ꯂꯩꯔꯛꯄꯅꯤꯅ ꯑꯗꯨꯝ ꯆꯥꯕ ꯌꯥꯕ ꯐꯖꯅ ꯃꯄꯨꯡ ꯐꯥꯔꯕ ꯍꯥꯏꯗꯤ ꯅꯥꯕꯁꯨ ꯑꯃꯣꯝꯁꯨ ꯑꯗꯨꯝ ꯃꯔꯤ ꯃꯉꯥ ꯃꯔꯤ ꯃꯉꯥ ꯌꯥꯎꯋꯦ ꯑꯗꯒꯤ ꯈꯔ ꯈꯔ ꯍꯥꯞꯇꯝ ꯑꯣꯏꯈꯠꯂꯛꯄ ꯑꯗꯒꯤ ꯉꯥꯅꯨ ꯃꯆꯥ ꯃꯉꯥ ꯇꯔꯨꯛ ꯑꯃꯁꯨ ꯍꯟꯇꯛ ꯑꯣꯟꯈꯤꯕꯒꯤ ꯂꯩꯌꯦꯦ
ꯑꯣ ꯑꯗꯣ ꯍꯥꯏꯗꯤ ꯉꯥꯅꯨ ꯃꯔꯣꯝꯗ ꯑꯗꯨꯗꯤ ꯑꯩ ꯇꯔꯥꯃꯉꯥꯗ ꯑꯗꯨꯝ ꯂꯧꯔꯒꯦꯕ ꯀꯣ ꯅꯪꯅ ꯍꯥꯏꯗꯤ ꯎꯝ ꯈꯔ ꯇꯥꯕꯤꯒꯦ ꯍꯥꯏꯔꯕꯅꯤꯅ ꯇꯔꯥꯇꯔꯦꯠꯄꯨ ꯁꯥꯔꯁꯨ ꯇꯔꯥꯅꯤꯄꯥꯥꯟꯕꯨ ꯁꯥꯔꯁꯨ ꯑꯗꯨꯃꯥꯏꯅ ꯁꯥꯔꯣꯕꯀꯣ ꯑꯗꯣ ꯅꯪꯅ ꯉꯥꯅꯨ ꯃꯆꯥ ꯂꯩꯕ ꯀꯥꯟꯁꯦ ꯑꯗꯣ ꯍꯥꯏꯗꯤ ꯅꯪꯅ ꯉꯥꯅꯨ ꯃꯆꯥ ꯂꯩꯈꯤꯕ ꯀꯥꯟꯗꯣ ꯍꯥꯏꯗꯤ ꯀꯗꯥꯏꯗꯒꯤ ꯂꯩꯒꯤꯒꯦ
ꯏꯆꯦ ꯉꯥꯅꯨ ꯃꯆꯥꯁꯦ ꯍꯥꯏꯗꯤ ꯑꯩꯈꯣꯏꯒꯤꯗꯤ ꯕꯖꯥꫪꯁꯦ ꯑꯗꯨꯝ ꯈꯔ ꯆꯥꯎꯕꯅꯤꯅ ꯑꯗꯨꯝ ꯁꯨꯅꯕ ꯐꯪꯉꯦ ꯑꯩꯈꯣꯏꯒꯤ ꯑ ꯑꯗꯨꯝ ꯕꯖꯥꫪꯁꯤꯗ ꯑꯗꯨꯝ ꯍꯥꯏꯗꯤ ꯃꯣꯏꯒꯤ ꯎꯞꯅꯅꯕ ꯀꯩꯅꯣꯗꯣ ꯑꯩꯈꯣꯏꯒꯤ ꯉꯥꯅꯨ ꯃꯆꯥꯒꯨꯝꯕ ꯌꯣꯟꯕ ꯂꯥꯛꯄꯒꯤ ꯄꯣꯂꯥꯡꯒꯨꯝꯕꯁꯦ ꯁꯤꯗ ꯑꯗꯨꯝ ꯍꯥꯞꯄꯒ ꯑꯗꯨꯝ ꯃꯤꯅ ꯑꯗꯨꯝ ꯌꯣꯜꯂꯦꯕ ꯑꯗꯨꯗꯒꯤ ꯑꯩꯅ ꯁꯨꯝ ꯍꯥꯏꯗꯤ ꯂꯝꯁꯨ ꯍꯥꯡꯉꯒ ꯂꯩꯔꯦ ꯑꯗꯒꯤ ꯑꯦꯟꯁꯥꯡ ꯅꯥꯄꯤꯁꯨ ꯃꯆꯦ ꯑꯃ ꯊꯥꯈ꯭ꯔꯦ ꯑꯗꯨꯅ ꯂꯦꯝꯍꯧꯕ ꯃꯇꯦꯛꯇꯨꯗ ꯑꯩꯅ ꯁꯨꯝ ꯃꯉꯥ ꯇꯔꯨꯛ ꯁꯨꯝ ꯂꯩꯔꯒ ꯁꯨꯝ ꯊꯝꯖꯤꯟꯈꯤꯕꯅꯤꯗ
ꯑꯣ ꯑꯣ ꯑꯣ ꯑꯗꯣ ꯉꯥꯅꯨ ꯃꯆꯥꯁꯤꯗꯤ ꯑꯃꯗꯒ ꯍꯥꯏꯗꯤ ꯀꯌꯥ ꯀꯌꯥꯃꯨꯛ ꯆꯁꯤꯡꯒꯦ ꯑꯩꯁꯨ ꯍꯥꯏꯗꯤ ꯂꯣꯏꯅꯤꯡꯉꯦꯕ ꯉꯥꯅꯨꯁꯦ
ꯑꯣ ꯏꯆꯦꯗꯣ ꯑꯩꯈꯣꯏꯅ ꯉꯥꯏꯍꯥꯛ ꯑꯃꯨꯛ ꯂꯧꯔꯛꯈꯤꯕꯗꯗꯤ ꯍꯥꯏꯗꯤ ꯂꯨꯄꯥ ꯃꯥꫪꯐꯨ ꯃꯥꫪꯐꯨꯒꯨꯝꯕꯗ ꯑꯗꯨꯃꯥꯏꯅ ꯁꯥꯔꯛꯑꯦꯕ ꯍꫭꯡꯅꯦꯁꯨ ꯈꯪꯗ꯭ꯔꯦ ꯇꯥꯡꯉꯤꯅꯦꯁꯨ ꯈꯪꯗ꯭ꯔꯦ ꯑꯗꯒꯤ ꯑꯩꯅ ꯂꯧꯔꯛꯏꯁꯤꯗꯤ ꯏꯆꯦ ꯑꯃꯨꯛ ꯃꯇꯝꯁꯦ ꯀꯨꯏꯔꯦꯗꯅ ꯑꯗꯣ ꯍꯧꯖꯤꯛ ꯍꯧꯖꯤꯛꯅ ꯀꯃꯥꯏ ꯀꯃꯥꯏꯅ ꯄꯤꯅꯔꯤꯅꯣ ꯑꯗꯨꯁꯨ ꯑꯩꯁꯨ ꯍꯧꯖꯤꯛ ꯍꯧꯖꯤꯛꯀꯤ ꯃꯃꯜꯗꯤ ꯈꯪꯗ꯭ꯔꯦ ꯑꯗꯣ ꯏꯆꯦꯅ ꯄꯥꯝꯕꯤꯔꯗꯤ ꯍꯥꯏꯗꯤ ꯑꯩꯒꯤꯗꯁꯨ ꯍꯟꯇꯛ ꯃꯔꯨꯝꯁꯦ ꯈꯔ ꯀꯣꯜꯂꯛꯀꯗꯧꯔꯤꯗꯅ ꯑꯗꯨꯅ ꯍꯥꯏꯗꯤ ꯃꯔꯨꯝ ꯀꯣꯜꯂꯀꯥꯟꯗ ꯑꯣꯜꯂꯀꯥꯟꯗ ꯑꯗꯨꯝ ꯏꯆꯦꯅ ꯄꯥꯝꯕꯤꯕ ꯑꯗꯨꯝ ꯀꯌꯥꯅꯣ ꯍꯥꯏꯗꯤ ꯇꯔꯦꯠ ꯑꯃ ꯅꯤꯄꯥꯟ ꯑꯃꯗꯤ ꯑꯗꯨꯝ ꯁꯣꯏ ꯑꯣꯟꯕꯅꯤꯅ ꯆꯦꯅ ꯄꯥꯝꯕꯤꯔꯤꯕꯗꯣ ꯃꯔꯤꯔꯥ ꯃꯉꯥꯔꯥ ꯑꯗꯨꯝ ꯌꯦꯡꯕꯤꯔꯨ ꯂꯥꯛꯑꯣ
ꯑꯣ ꯍꯣꯏ ꯑꯗꯣ ꯑꯩꯁꯦ ꯍꯥꯏꯗꯤ ꯉꯥꯅꯨꯁꯨ ꯆꯥꯗꯕ ꯀꯨꯏꯔꯦꯕꯀꯣ ꯑꯩꯈꯣꯏꯗꯣ ꯑꯗꯣ ꯍꯥꯏꯗꯤ ꯑꯃꯁꯨ ꯆꯥꯅꯤꯡꯉꯤ ꯑꯗꯣ ꯅꯪꯒꯤꯗꯣ ꯍꯥꯏꯗꯤ ꯃꯔꯨꯝꯗꯣ ꯂꯧꯕ ꯀꯥꯟꯗ ꯍꯥꯏꯗꯤ ꯉꯥꯅꯨꯗꯣ ꯑꯃꯁꯨ ꯍꯥꯏꯗꯤ ꯆꯥꯅꯅꯕ ꯁꯨ ꯂꯧꯕ ꯌꯥꯒꯗ꯭ꯔꯣ
ꯌꯥꯅꯤꯌꯦ ꯏꯆꯦ ꯑꯗꯨꯝ ꯍꯥꯏꯗꯤ ꯏꯆꯦꯅ ꯄꯥꯝꯕꯤꯕ ꯂꯥꯕꯅꯤ ꯈꯪꯗꯦ ꯑꯉꯣꯝꯅꯤ ꯈꯪꯗꯦ ꯏꯆꯦꯅ ꯍꯥꯎꯒꯅꯤ ꯈꯟꯕꯗꯣ ꯑꯃ ꯈꯟꯕꯤꯌꯨ ꯌꯥꯏꯌꯦ
ꯑꯣ ꯑꯗꯣ ꯍꯥꯏꯗꯤ ꯉꯥꯅꯨ ꯍꯥꯏꯗꯤ ꯑꯩꯗꯣ ꯑꯃꯣꯝ ꯑꯣꯏꯅ ꯂꯧꯒꯦꯕꯀꯣ ꯃꯤꯅ ꯁꯨꯝ ꯍꯥꯏꯕꯗ ꯑꯃꯣꯝꯅ ꯅꯁꯨ ꯍꯦꯟꯅ ꯁꯨꯝ ꯃꯍꯤꯒꯨꯝꯕꯁꯦ ꯍꯥꯏꯗꯤ ꯁꯨꯝ ꯃꯣꯏꯅ ꯍꯦꯟꯅ ꯍꯥꯎꯋꯦꯅ ꯍꯥꯏꯌꯦꯕ ꯑꯗꯣ ꯍꯥꯏꯗꯤ ꯉꯅꯨ ꯁꯦ ꯌꯣꯟꯕ ꯀꯥꯟꯗ ꯍꯥꯏ ꯗꯤ ꯀꯦꯖꯤꯗ ꯑꫭꯏꯅ ꯆꯠꯄ꯭ꯔꯣ ꯅꯠꯇ꯭ꯔꯒꯅ ꯑꯗꯨꯝ ꯍꯥꯏꯗꯤ ꯁꯨ ꯃꯨꯛ ꯆꯥꯎꯔꯗꯤ ꯄꯩꯁꯥ ꯁꯨꯃꯥꯏꯅ ꯑꯃꯨꯛ ꯑꯣꯏ ꯍꯥꯏ ꯑꯗꯨꯃꯥꯏꯅ ꯑꯣꯏꯕ꯭ꯔꫭ
ꯑꯗꯣ ꯃꯃꯜꯁꯦ ꯍꯥꯏꯕꯗꯤ ꯉꯥꯅꯨꯁꯦ ꯂꯥꯕꯗ ꯑꯣꯏꯔꯒꯗꯤ ꯎꯨꯝ ꯀꯦꯖꯤꯁꯦ ꯄꯥꯛꯅ ꯑꯣꯟꯅꯗꯦꯕ ꯑꯩꯈꯣꯏ ꯁ꯭ꯋꯥꯏ ꯇꯗꯤ ꯍ ꯍꯥꯏꯗꯤ ꯉꯥꯅꯨ ꯂꯥꯕ ꯐꯖꯅ ꯃꯄꯨꯡ ꯐꯥꯔꯕ ꯆꯥꯎꯇ ꯆꯥꯎꯕꯁꯤꯗꯤ ꯑꯩꯈꯣꯏꯒꯤ ꯑꯥ ꯂꯤꯁꯤꯡ ꯑꯃ ꯆꯥꯝꯃꯉꯥ ꯑꯗꯨꯃꯥꯏꯅ ꯑꯗꯒꯤ ꯈꯔ ꯍꯦꯟꯅ ꯐꯖꯔꯒꯁꯨ ꯑꯗꯨꯝ ꯃꯥꯏ ꯃꯥꯏ ꯉꯥꯅꯨꯒꯤ ꯑꯗꯨꯝ ꯃꯑꯣꯡꯗꯣ ꯌꯦꯡꯉꯒ ꯄꯤꯅꯩꯕ ꯑꯗꯨꯗꯨꯒ ꯍꯥꯏꯗꯤ ꯑꯃꯣꯝꯁꯤꯗꯤ ꯑꯃꯨꯛ ꯀꯦꯖꯤꯔꯣꯝꯗ ꯑꯣꯏꯅ ꯂꯥꯛꯑꯦꯕ ꯑꯃꯣꯝꯁꯤꯅ ꯑꯗꯒꯤ ꯑꯗꯨꯝ ꯈꯪꯗꯦꯗ ꯍꯥꯏꯗꯤ ꯑꯩꯈꯣꯏꯒꯤ ꯁ꯭ꯋꯥꯏꯗ ꯑꯗꯨꯝ ꯂꯩꯀꯥꯏ ꯃꯁꯦꯟ ꯑꯗꯨꯝ ꯂꯧꯅꯕꯗꯗꯤ ꯍꯥꯏꯗꯤ ꯑꯃꯣꯝꯗꯣ ꯁꯣ ꯁꯨ ꯂꯝ-ꯁꯟ ꯇꯧꯕꯁꯨ ꯍꯦꯛ ꯌꯥꯎꯋꯦ ꯑꯗꯒꯤ ꯍꯥꯏꯗꯤ ꯀꯦ ꯖꯤ ꯃꯁꯤꯡ ꯑꯣꯜꯂꯒ ꯇꯧꯕꯁꯨ ꯑꯗꯨꯝ ꯂꯩꯌꯦꯕ ꯐꯤꯌ ꯑꯗꯨꯒꯅꯦ ꯏꯆꯦ ꯍꯥꯏꯗꯤ ꯉꯥꯅꯨꯗꯤ ꯍꯥꯏꯔꯒ ꯍꯥꯏꯗꯤ ꯃꯤ ꯑꯇꯩꯒꯤꯗꯗꯤ ꯁꯨꯝ ꯑꯩꯅ ꯊꯦꯡꯅꯕꯗꯁꯨ ꯉꯥꯅꯨꯁꯦ ꯍꯥꯏꯕꯗꯤ ꯂꯥꯡꯒꯣꯡ ꯇꯨꯒꯣꯡꯗ ꯊꯥꯗꯣꯛꯇꯅ ꯑꯗꯨꯝ ꯊꯝꯕ ꯈꯣꯠꯄꯗꯣ ꯑꯗꯨꯒꯨꯝꯕꯁꯨ ꯌꯥꯝꯅ ꯑꯗꯣ ꯑꯁ ꯅꯅꯥꯎꯅ ꯊꯝꯖꯔꯤꯁꯤꯗꯤꯅꯦ ꯑꯩꯈꯣꯏꯒꯤ ꯄꯨꯈ꯭ꯔꯤ ꯃꯆꯥ ꯑꯃ ꯂꯩꯕꯗꯨꯒꯤ ꯀꯩꯅꯣꯗꯨꯗ ꯈꯥꯖꯤꯜꯂꯒ ꯊꯝꯕꯅꯦꯕ ꯑꯗꯨ ꯗꯨꯅ ꯍꯥꯏꯗꯤ ꯌꯦꯡꯉꯁꯤ
ꯑꯗꯣ ꯑꯩꯅ ꯍ
ꯋꯥꯅꯤꯗꯉꯥꯏ ꯍꯧꯖꯤꯛ ꯀꯩ ꯑꯃꯠꯇ ꯂꯩꯇꯦꯕ
ꯑ ꯑꯗꯣ ꯑꯩꯅ ꯍꯥꯏꯁꯤꯅ ꯍꯥꯏꯗꯤ ꯅꯪꯒꯤ ꯉꯥꯅꯨꯗꯣ ꯍꯥꯏꯗꯤ ꯑꯃꯣꯝ ꯑꯃ ꯑꯩ ꯂꯧꯔꯒꯦꯕꯀꯣ ꯑꯗꯣ ꯍꯥꯏꯗꯤ ꯂꯨꯄꯥ ꯀꯌꯥꯃꯨꯛ ꯑꯣꯏ ꯗꯣꯏꯅꯣꯕ
ꯑꯣ ꯑꯁ ꯃꯃꯜꯁꯦ ꯏꯆꯦ ꯁꯨꯃꯥꯏꯅ ꯑꯗꯨꯝ ꯈꯪꯗꯦꯗ ꯍꯥꯏꯗꯤ ꯑꯥ ꯉꯥꯅꯨꯁꯦ ꯍꯥꯏꯕꯗꯤ ꯃꯥꯒꯤ ꯔꯦꯠꯁꯦ ꯑꯗꯨꯝ ꯂꯩꯕꯁꯨ ꯂꯩ ꯂꯩꯇꯕꯁꯨ ꯂꯩꯕꯀꯣ ꯑꯗꯨ ꯈꯔ ꯌꯥꯡꯉ
ꯗꯤ ꯋꯦꯠ ꯂꯩꯕ ꯑꯗꯨꯒꯨꯝꯕꯗ ꯑꯣꯏꯅ ꯍꯥꯏꯔꯛꯑꯣꯅꯦ
ꯍꯣꯏ ꯑꯗꯣ ꯑꯗꯨꯝ ꯈꯔ ꯐꯖꯔꯒꯗꯤ ꯑꯃꯣꯝ ꯑꯣꯏꯔꯒꯁꯨ ꯑꯗꯨꯝ ꯍꯥꯏꯗꯤ ꯆꯥꯎꯉꯥꯃꯨꯛ ꯆꯥꯇ꯭ꯔꯨꯛꯃꯨꯛ ꯑꯗꯨꯃꯥꯏꯅ ꯍꯥꯏꯌꯦ ꯑꯗꯨꯗꯨꯒ ꯑꯗꯨꯝ ꯈꯔ ꯃꯔꯨꯝ ꯀꯣꯛ ꯄ ꯂꯣꯏꯔꯛꯄꯒꯨꯝꯕ ꯍꯥꯏꯗꯤ ꯈꯔ ꯃꯁꯥ ꯌꯥꯡꯕꯁꯤꯡꯁꯦ ꯁꯤꯁꯤꯅ ꯑꯗꯨꯝ ꯆꯥꯝꯃ꯭ꯔꯤ ꯌꯥꯡꯈꯩ ꯆꯥꯎꯉꯥ ꯁꯨꯃꯥꯏꯅ ꯇꯧꯋꯦ
ꯑꯣ ꯑꯗꯨꯗꯤ ꯍꯣꯏ ꯑꯩ ꯑꯥ ꯀꯩꯅꯣ ꯇꯧꯔꯒꯦ ꯍꯥꯏꯗꯤ ꯉꯥꯅꯨ ꯃꯔꯨꯝꯗꯣ ꯍꯥꯏꯗꯤ ꯍꯧꯖꯤꯛ ꯃꯣꯏꯗꯣ ꯀꯣꯛꯄꯁꯨ ꯍꯧꯔꯛꯑꯦ ꯍꯥꯏꯗꯅ ꯑꯗꯣ ꯍꯥꯏꯗꯤ ꯉꯥꯅꯨ ꯃꯔꯨꯝꯗꯨꯅ ꯇꯔꯥꯉꯥ ꯁꯨꯔꯒ ꯑꯩꯅ ꯂꯧꯕ ꯌꯥꯕ ꯀꯥꯟꯗ ꯑꯗꯨꯝ ꯀꯥꯟꯗ ꯑꯗꯨꯝ ꯍꯥꯏ ꯔꯛꯑꯣ ꯑꯗꯨꯗꯨꯒ ꯑꯩꯗꯣ ꯑꯗꯨꯝ ꯂꯥꯛꯑꯒꯦꯕ ꯑꯗꯨꯗꯨꯒ ꯉꯥꯅꯨ ꯃꯔꯨꯝꯗꯨꯅꯦ ꯑꯗꯨꯗꯒꯤ ꯉꯥꯅꯨꯗꯨꯅꯦ ꯄꯨꯂꯞ ꯑꯗꯨꯝ ꯂꯧꯔꯒꯦꯕꯀꯣ ꯑꯗꯨꯗꯨꯒ ꯑꯗꯨꯝ ꯑꯗꯨꯗꯨ ꯑꯗꯨꯝ ꯄꯩꯁꯥꯗꯣ ꯑꯗꯨꯝ ꯄꯥꯊꯣꯛ ꯄꯥꯁꯤꯟ ꯇꯧꯔꯒ ꯑꯗꯨꯝ ꯍꯥꯏꯅꯔꯁꯦꯕ ꯌꯥꯏꯗꯅ
ꯎꯝ ꯌꯥꯏꯌꯦ ꯌꯥꯏꯌꯦ ꯏꯆꯦ ꯑꯗꯣ ꯍꯌꯦꯡ ꯑꯩꯅ ꯉꯥꯅꯨ ꯃꯔꯨꯝꯗꯣ ꯁꯨꯝ ꯂꯧꯊꯣꯛꯄ ꯌꯥꯔꯦ ꯃꯁꯤꯡꯗꯣ ꯁꯨꯝ ꯁꯨꯔꯛꯑꯦꯅ ꯍꯥꯏꯔꯀꯥꯟꯗ ꯏꯆꯦꯗꯣ ꯑꯗꯨꯝ ꯄꯥꯎ ꯐꯥꯎꯖꯔꯛꯑꯒꯦ
ꯍꯣꯏ ꯑꯗꯣ ꯍꯥꯏꯗꯤ ꯅꯪꯒꯤ ꯉꯥꯅꯨꯗꯣ ꯍꯥꯏꯗꯤ ꯀꯣꯕꯤ ꯃꯅꯥꯒꯨꯝꯕ ꯄꯤꯖꯕ꯭ꯔꯣ
ꯑꯥ ꯏꯆꯦ ꯄꯤꯖꯩꯌꯦ ꯍꯥꯏꯗꯤ ꯑꯩꯈꯣꯏꯅ ꯃꯆꯤꯟꯖꯥꯛ ꯀꯩ-ꯀꯩ ꯑꯇꯣꯞꯄꯗꯤ ꯊꯑꯣꯏꯅ ꯂꯩꯔꯒꯗꯤ ꯄꯤꯖꯗ꯭ꯔꯦꯕꯀꯣ ꯍꯥꯏꯁꯤ ꯑꯈꯣꯏꯅ ꯆꯦꯡ ꯊꯛꯄ ꯃꯇꯝꯗ ꯆꯦꯡꯀꯨꯞꯇꯣ ꯂꯧꯔꯒ ꯆꯦꯡꯀꯨꯞꯅꯦ ꯑꯗꯨꯒ ꯑꯩꯈꯣꯏꯒꯤ ꯆꯥꯛꯁꯤꯅꯦ ꯑꯗꯨꯒ ꯀꯣꯕꯤ ꯉꯅꯥꯒꯨꯝꯕ ꯑꯗꯒꯤ ꯑꯩꯈꯣꯏꯒꯤ ꯀꯣꯡꯒꯣꯟ ꯅꯥꯄꯤꯒꯨꯝꯕꯁꯦ ꯁꯤꯨꯒꯨꯝꯕꯁꯦ ꯀꯨꯞꯅ- ꯀꯨꯞꯅ ꯁꯣꯏꯔꯒ ꯑꯗꯨꯝ
ꯇꯧꯔꯒ ꯑꯗꯨꯝ ꯄꯤꯖꯩ꯫ ꯑꯗꯣ ꯑꯁ ꯃꯣꯏꯗꯤ ꯁꯤꯅ ꯕꯨ ꯍꯦꯟꯅ ꯌꯥꯝꯅ ꯄꯥꯝꯅ ꯆꯥꯏꯗ ꯍꯥꯏꯗꯤ ꯑꯗꯨꯝ ꯆꯥꯈ꯭ꯔꯕꯅꯤꯅꯀꯣ ꯑꯗꯨꯝꯣꯏ ꯃꯣꯏꯅ ꯆꯥꯕꯁꯦ ꯁꯤꯁꯤꯅꯗꯤ ꯍꯦꯟꯅ ꯑꯗꯨꯝ ꯄꯥꯝꯅ ꯆꯥꯏ ꯑꯗꯨ ꯏꯆꯦ ꯁꯨꯃꯥꯏꯅꯅꯦ ꯂꯣꯏꯖꯔꯤꯁꯦ ꯑꯗꯒꯤ ꯑꯩꯈꯣꯏꯒꯤꯗꯤ ꯉꯥꯅꯨꯁꯦ